ꯀꯣ ꯇ ꯁꯝꯕꯅ ꯄꯩꯁꯥ ꯐꯪꯗ꯭ꯁꯤ ꯀꯩꯒꯤꯅꯣꯕ
ꯑꯗꯨꯝ ꯇꯧꯕꯅꯦ ꯃ ꯑꯩꯒꯤꯁꯨ
ꯑꯦ ꯑꯗꯨꯗꯤ ꯅꯨꯡꯇꯤꯒꯤ ꯑꯗꯨꯗꯤ ꯁꯨꯃꯥꯏꯅ ꯇꯥꯛ ꯄꯩꯁꯥ ꯐꯪꯉꯛꯇ꯭ꯔꯗꯤ ꯅꯨꯡꯇꯤꯒꯤ ꯇꯥꯛ ꯑꯃꯨꯛ ꯑꯃꯨꯛ ꯀꯣꯜ ꯑꯃꯨꯛꯀ ꯀꯣꯜ ꯑꯅꯤ ꯑꯍꯨꯝꯂꯛ ꯇꯧꯗꯣꯏꯔꯕ ꯅꯪ ꯉꯁꯥꯏꯒꯤ ꯇꯥꯛ ꯇꯧꯕꯒꯤ ꯄꯩꯁꯥ ꯐꯪꯉꯛꯄꯗꯣ ꯑꯗꯨ ꯇꯧꯔꯦ ꯇꯧꯔꯦ ꯏ ꯃꯇꯨꯡꯗ ꯐꯪꯉꯄ꯭ꯔꯥ ꯍꯦꯜꯂꯣ ꯃꯇꯨꯡꯕ ꯎ ꯑꯗꯨꯗꯤ ꯑꯣ ꯑꯍꯥꯟꯕ ꯒꯤ ꯁꯃꯥꯏ ꯇꯧꯕꯅꯦꯕ ꯋꯥ
ꯑꯝ ꯑꯍꯥꯟꯕꯗ ꯑꯩꯒꯤꯁꯨ ꯆꯦꯛꯛ ꯑꯗꯨꯃꯥꯏꯅ ꯇꯧꯕ ꯌꯥꯗꯦꯕ
ꯎꯝ
ꯑꯗꯣ ꯅꯨꯃꯤꯠ ꯑꯃꯒꯨꯝꯕ ꯂꯩꯔꯒꯗꯤ ꯑꯗꯨꯝ ꯌꯦꯡꯕ ꯌꯥꯏꯕ ꯍꯥꯏꯒꯗꯣ
ꯑꯣ ꯑꯍꯥꯟꯕꯩ ꯑꯍꯥꯟꯕꯩꯅꯦ ꯑꯗꯨꯗꯒꯤ ꯁꯨꯝ ꯁꯤꯖꯤꯟꯅꯔꯗꯤ ꯇꯧꯔꯣꯏꯕꯀꯣ ꯁꯨꯃꯥꯏꯅ
ꯎꯝ
ꯎꯝ ꯑꯩꯁꯨꯨ ꯑꯩꯁꯨ ꯆꯨꯖꯅꯤꯡꯉꯦ
ꯀꯩꯕꯥ
ꯑꯩꯁꯦ ꯖꯨ ꯆꯠꯂꯤꯅꯤꯡꯉꯦꯕ ꯑꯥꯡ ꯉꯔꯥꯡ ꯆꯪꯉꯛꯇꯕꯗ ꯇꯠꯄꯤ ꯂꯩꯇꯦ
ꯎꯝ ꯅꯨꯡꯉꯥꯏ ꯇꯧꯕꯣ
ꯅꯨꯡꯉꯥꯏꯇꯦ ꯂꯝꯕꯤ ꯐꯠꯇꯕ ꯃꯤ ꯃꯤ ꯇꯨꯏꯁꯦ ꯑꯨꯗꯔꯣ ꯏꯕꯥ ꯏꯡꯁꯨ ꯏꯕꯥꯁꯨ ꯇꯧꯒ ꯇꯧꯕ ꯇꯉꯥꯏ
ꯈꯤꯇꯪꯅꯦ
ꯑꯩꯅ ꯍꯛꯆꯥꯡ ꯀꯟꯕꯒꯤ ꯉꯥꯛꯄ ꯋꯥꯅꯤ ꯔꯖ ꯄꯨꯂꯠꯇ ꯑ ꯂꯨꯝꯒꯕ ꯀꯥꯏꯈ ꯉꯥꯏ ꯎꯝ ꯑꯗꯨꯐꯥꯎꯗꯣ ꯑꯩ ꯀꯟꯂꯣꯏꯒꯤ ꯂ ꯑꯣꯏꯗꯣꯏ ꯉꯥꯏꯅꯤ ꯃꯤꯗꯤ ꯑꯦꯛꯇꯤꯚꯥꯕꯥꯎꯇ ꯑꯗꯨ ꯑꯦꯛꯇꯤꯕꯥ ꯑꯁꯣꯟꯕꯐꯥꯎꯇ ꯉꯥꯄ ꯉꯝꯗꯅ
ꯇꯨꯔꯝꯃꯗꯤ ꯂꯣꯏꯔ ꯂꯣꯏꯔꯦ ꯑꯩꯗꯤ ꯏ ꯀꯥꯏꯅꯤ ꯃꯣꯂꯒ ꯐꯦ ꯀꯣꯏ ꯀꯣꯏꯕ ꯁꯊꯕꯤ ꯍꯣꯏ ꯍꯟꯛꯀꯤ ꯈ꯭ꯋꯥꯡꯝꯄꯥꯠꯀꯤꯌꯥ ꯍꯥꯏꯗꯣ ꯀꯩꯁꯨ ꯐꯖꯕ ꯑꯣꯏꯗꯨꯗ
ꯍꯣꯏ ꯑꯁ ꯀꯩꯁꯨ ꯐꯖꯗꯦ ꯅꯠꯇ꯭ꯔꯥ
ꯍꯥꯏꯕꯗꯤ ꯃꯐꯝ ꯑꯃꯗ ꯇꯧꯔꯒ ꯑꯆꯥꯄꯣꯠꯆꯥꯐꯝ ꯑꯃꯒ ꯂꯩꯔꯝꯝꯕꯗꯤ ꯅꯨꯡꯉꯥꯏꯗꯧꯅꯦ ꯅꯠꯇ꯭ꯔꯥ ꯆꯥꯄꯣꯠ ꯆꯥꯄꯝ ꯁꯦ ꯂꯩ ꯗ ꯑꯗꯨꯝ ꯌꯦꯡꯉ ꯊꯣꯡꯗꯨꯁꯨ ꯐꯖꯅ ꯁꯦꯝꯃꯛ ꯁꯦꯝꯃꯛꯇꯦ ꯍꯣꯔꯣꯏ ꯍꯣꯔ ꯂꯩꯗꯣꯏꯔꯕ ꯑꯗꯣꯒꯤ ꯑꯗꯨꯒꯤ ꯂꯩꯔꯤꯕ ꯂꯩꯈꯩꯗꯣ
ꯎꯝ
ꯑꯗꯨꯒꯤ ꯅꯥꯀꯟꯗ ꯄꯩꯁꯥ ꯈꯝꯍꯧꯗ꯭ꯔꯤꯈꯩꯗꯣ
ꯎꯝ
ꯑꯗꯨ ꯀꯔꯥꯅ ꯍꯪ ꯀꯧꯕꯗꯤ
ꯍꯟꯅꯨꯕꯈꯩꯗꯣ
ꯎꯝ ꯂꯩ ꯂꯩ ꯌꯦꯡꯕꯒꯤ ꯀꯩꯅꯣꯗ ꯅꯃꯥꯗ
ꯎꯝ ꯃꯣꯏꯁꯨ ꯄꯩꯁꯥ ꯂꯧꯔꯣꯏꯗꯕꯗ ꯂꯧꯋꯦꯍꯦ ꯑꯗꯣ ꯍꯧꯖꯤꯛ ꯅꯪꯒꯤ ꯌꯦꯡꯕ ꯌꯥꯗꯕꯗꯣ
ꯎ
ꯉꯁꯤ ꯅꯠꯇ꯭ꯔꯁꯨ ꯑꯗꯨꯝ ꯍꯌꯦꯡ ꯑꯗꯨꯝ ꯌꯥꯕꯅꯦ ꯃꯣꯏꯒꯤꯗꯣ
ꯎꯝ
ꯑꯗꯨꯝ ꯆꯪꯉꯝꯒꯅꯤꯕ ꯅꯪꯒꯤꯗꯣ ꯣꯝ ꯃꯔꯤ ꯑꯩꯁꯨ ꯉꯁꯤꯗꯪ ꯌꯦꯡꯕꯅꯦꯕ
ꯎꯝ
ꯉꯁꯤ ꯅꯪ ꯌꯦꯡꯉꯒ ꯑꯗꯨꯝ ꯑꯩꯒꯤꯗꯣ ꯑꯗꯨꯝ ꯆꯪꯉꯝꯈ꯭ꯔꯦꯕ ꯅꯪꯒꯤ ꯖꯤꯄꯦꯗꯣ ꯖꯤ ꯄꯦꯗꯨ ꯀꯂꯤ ꯇꯧꯔꯒ ꯑꯗꯨꯝ ꯆꯪꯉꯝꯈ꯭ꯔꯕ ꯑꯩꯒꯤꯗꯣ
ꯆꯪꯉꯤꯔꯣ
ꯑ ꯖꯤ ꯄꯦꯗ ꯍꯥꯏꯕꯖꯤ ꯄꯦꯗ ꯂꯤꯡ ꯇꯧꯈ꯭ꯔꯕ ꯃꯇꯨꯡꯗ ꯑꯩꯒꯤ ꯑꯦꯀꯥꯎꯟꯗꯨꯗ ꯋꯤꯗꯤꯟ ꯁꯚꯦꯟ ꯗꯦꯁ ꯈꯪꯕ꯭ꯔꯥ ꯋꯤꯗꯤꯟ ꯁꯚꯦꯟ ꯗꯦꯁ ꯑꯩꯒꯤ ꯑꯦꯀꯥꯎꯟꯗ ꯆꯪꯒꯅꯦꯕ ꯑꯗꯨꯒꯤꯅꯦꯕ ꯅꯪꯒꯤ ꯑ ꯅꯪꯒꯤ ꯑꯗꯨ ꯍꯦꯛ ꯒꯕ ꯀꯥꯟꯗꯅꯦ ꯅꯪꯒꯤ ꯌꯨ ꯄꯤꯌꯥꯗꯨ ꯗꯤꯡ ꯇꯧꯔꯣ
ꯎꯝ
ꯂꯤꯡ ꯇꯧꯔꯒ ꯑꯗꯨꯝ ꯆꯪꯉꯛꯀꯅꯤ ꯍꯩ ꯅ ꯑꯝ ꯎꯝ ꯁꯚꯦꯟ ꯗꯦꯖ ꯃꯅꯨꯡꯁꯤꯗꯀꯣ ꯑꯗꯨꯝ ꯆꯪꯉꯛꯀꯅꯤ ꯍꯥꯏꯗꯤ ꯑꯦꯠꯂꯤꯁ ꯍꯥꯏꯗꯤ ꯑꯗꯨꯝ ꯀꯔꯤꯁꯨ ꯇꯧꯗꯕꯤꯗ ꯑꯗꯨꯝ ꯑꯦꯠꯂꯤꯁ ꯂꯨꯄꯥ ꯆꯥꯝꯃꯔꯤ ꯇꯥꯥꯟꯕ ꯍꯥꯏꯕꯁꯤꯗꯤ ꯌꯥꯏꯅꯦ ꯅꯪꯁꯨ
ꯑꯈꯣꯏ ꯁꯤ ꯍꯧꯗꯣꯡꯁꯦ
ꯎꯝ
ꯐꯔꯥꯝ ꯍꯣꯝ ꯇꯨꯝꯃꯝ ꯃꯜꯂꯦ ꯃꯇꯨ ꯉꯥꯇ ꯄꯑꯥ ꯂꯩꯍꯧꯕꯅꯦ ꯑ ꯃꯥ ꯁꯤꯖꯖꯤ ꯂꯩ ꯃꯃꯥꯗꯤ ꯁꯤꯔꯦꯕꯀꯣ ꯑꯗ ꯃꯥꯁꯦ ꯈꯣꯏꯗꯗꯤ ꯑꯗꯨꯝ ꯂꯩꯖꯔꯤꯕ ꯉꯁꯥꯏ ꯑ ꯑꯪ ꯉꯔꯥꯡ ꯑꯌꯨꯛ ꯉꯔꯥꯡꯗꯩ ꯑꯩꯅ ꯉꯔꯥꯡ ꯑꯣꯏꯔ ꯃꯥꯜꯂꯦ ꯉꯔ ꯑꯌꯨꯛ ꯊꯕꯛ ꯆꯠꯄꯗꯣ ꯑꯗꯨ ꯖꯦꯁ ꯁꯤ ꯆꯦꯡꯒꯤ ꯕꯣꯔꯥ ꯃꯊꯛꯇ ꯐꯝꯃꯒ ꯀꯨꯜꯂꯒ ꯂꯩꯔꯝꯃꯦ
ꯎꯝ
ꯅꯪ ꯉꯁꯤꯖꯨ ꯑꯈꯣꯃꯥ ꯐꯝꯃꯨꯡ ꯇꯨꯝꯃꯨ ꯇꯨꯝꯃ ꯃꯥꯜꯂꯦ ꯑꯩ ꯂꯩꯇ꯭ꯔꯕꯅꯤꯅ ꯃ ꯅꯨꯡꯉꯥꯏꯔꯦ ꯃ
ꯅꯨꯡꯁꯤꯅꯦ ꯃꯃꯥ ꯂꯩꯇꯕꯗꯣ
ꯍꯟꯗꯛ ꯁꯟꯗꯦꯗ ꯊꯧꯕꯜ ꯆ ꯆꯠꯄ ꯌꯥꯏꯕꯀꯣ ꯀꯩꯒꯨꯝꯕ ꯆꯠꯂꯒꯗꯤ ꯊꯥꯖꯦꯠꯇꯦ ꯍꯟꯇꯛ ꯗꯦꯠ ꯐꯣꯔ ꯅꯠꯇ꯭ꯔꯒ ꯐꯥꯏꯚꯇ ꯍꯟꯇꯛ ꯑꯉꯥꯡ ꯄꯣꯑꯦ ꯍꯥꯏꯕꯗꯣ
ꯎꯝ
ꯗꯒꯤ ꯆꯠꯄ ꯌꯥꯏꯕꯀꯣ ꯃꯣꯏꯅꯕꯨꯗꯤ ꯍꯧꯖꯤꯛꯐꯥꯎ ꯍꯥꯏꯔꯛꯇ꯭ꯔꯤ ꯑꯈꯣꯏ ꯅꯍꯥꯟ ꯏꯌꯥꯝꯕꯅ ꯍꯥꯏꯔꯒ ꯍ ꯍꯥꯏ ꯍꯥꯏ ꯍꯥꯏꯗꯤ ꯍꯥꯏꯔꯦꯑꯦꯕꯀꯣ ꯑꯗ ꯈꯪꯗꯦ ꯃꯥ ꯅ ꯄꯥꯎꯗꯣ ꯐꯠꯇ ꯀꯉꯥꯎꯅꯕꯤ ꯇꯝꯁꯤꯜꯂꯒꯤ ꯏꯉꯣꯡ ꯇꯧꯔ ꯂꯥꯛꯑꯣꯏ ꯈꯣꯠꯂꯣꯏ ꯍꯥꯏꯔꯦꯑꯦ ꯃꯤꯅ ꯍꯥꯏꯔꯛꯇꯕꯨꯗꯤ ꯈꯪꯗꯦꯕꯀꯣ ꯍꯥꯏꯔꯛꯑ ꯄꯨꯗꯤ ꯆꯀꯅꯤ ꯍꯥꯏꯇꯔꯗꯤ ꯆꯠꯂꯣꯏ ꯑꯩꯖꯨ ꯆꯠꯂꯣꯏ ꯇꯜꯂꯦꯕ ꯃ ꯑꯩꯉꯣꯟꯗ ꯃꯥꯅ ꯍꯩꯊꯨ ꯁꯥꯔꯤꯗꯣ ꯃ ꯗ ꯍꯨꯖꯤꯛꯀꯤ ꯑꯈꯣꯏ ꯀꯀꯥꯥꯀꯒ ꯀꯅꯥꯅ ꯈꯟꯅꯕꯒꯤ ꯀꯧꯅꯗꯕꯅꯦꯕ ꯀꯣ ꯑꯗ ꯃꯥꯅ ꯀꯧꯔꯛꯑꯒ ꯂꯩꯔꯛꯇꯃꯤ ꯑꯗꯨꯁ ꯀꯧꯔꯛꯇꯕꯤꯗ ꯃꯥ ꯀꯧꯔꯛꯇ ꯌꯥꯕ꯭ꯔꯕ ꯃꯤ ꯍꯧꯖꯤꯛ ꯀꯀꯥꯗꯨꯅ ꯑꯩꯕꯨꯡꯉꯣ ꯈꯣꯠꯇꯤ ꯂꯥꯛꯑꯣ ꯈꯝꯇ ꯂꯥꯛꯑꯣ ꯈꯣꯠꯂꯑꯣ ꯍꯥꯏꯕꯗꯤ ꯍꯔ ꯂꯥꯛꯇꯣꯏꯕ ꯃꯥꯒꯗ ꯃꯥ ꯋꯥꯔꯒ ꯇꯔꯨꯔꯒ ꯇꯜꯂꯦꯕꯥ ꯍꯥꯏꯗꯤ ꯑꯕꯗꯤ ꯁꯨꯝ ꯂꯩꯃꯤꯟꯅꯗ꯭ꯔꯕꯅꯀꯣ
ꯎꯝ
ꯍꯣꯏ ꯇꯂꯦꯕ
ꯎ ꯑꯩ ꯆꯥꯛ ꯆꯥꯔꯕ ꯅꯣꯕꯣ
ꯍꯣꯏ ꯀꯩ ꯑꯦꯟꯖꯥꯡꯅꯤ ꯆꯥꯗꯔꯤ ꯑꯩ ꯊꯕꯛ ꯆꯠ ꯑꯩꯈꯣꯏꯒꯤ ꯑꯌꯨꯛꯇ ꯍꯧꯒꯠꯅꯤ ꯈꯟꯕꯗꯣ ꯇꯜꯂꯦ
ꯁꯤ ꯇꯜꯂꯦ ꯅꯪꯒꯤꯗꯃꯛꯇ ꯑꯗ ꯑꯩꯁꯨ ꯍꯌꯦꯡꯗꯤ ꯉꯟꯇꯥꯅ ꯍꯧꯒꯠꯇꯣꯏꯅꯤ ꯑꯗ ꯄꯣꯒꯥꯝ ꯍꯥꯏꯗꯤ ꯑꯩꯈꯣꯏ ꯁꯤꯅꯤꯌꯔ ꯍꯣꯏꯗꯣ
ꯎꯝ
ꯍꯈꯣꯏ ꯁꯤꯅꯦꯌꯔ ꯈꯣꯏꯒꯤ ꯐꯌꯜꯋꯦꯜ ꯑꯩꯈꯣꯏꯅ ꯆꯠꯂꯒ ꯋꯦꯜꯀꯝ ꯇꯧꯕ ꯆꯠꯀꯗꯝꯅꯦꯕ
ꯎ ꯀ ꯑꯔꯒꯕ ꯅꯣꯏꯖ
ꯑꯩꯈꯣꯏꯒꯤꯗꯣ ꯄꯨꯡ ꯇꯦꯟꯗꯒꯤ ꯄꯨꯡ ꯋꯥꯟ ꯇꯨꯔ ꯊ꯭ꯔꯤꯔ ꯑꯗꯨꯐꯥꯎꯅꯤ
ꯗꯒꯤ ꯅꯨꯄꯥ ꯃꯌꯥꯝ ꯑꯃ ꯎꯗ꯭ꯔꯅꯤ ꯅꯪꯁꯦ ꯍꯔꯥꯎꯅꯦꯦ
ꯏꯕꯨꯡꯉꯣ ꯍꯔꯥꯎꯗꯦꯀꯣ ꯐꯤꯒꯔ ꯃꯇꯥꯁꯤꯒ ꯃꯥ ꯌꯥꯝ ꯊꯣꯛꯅꯤꯡꯗꯦ ꯇꯜꯂꯦ ꯀꯣ ꯀꯣ ꯀꯣ ꯆꯩ ꯆꯔꯒꯅꯤ ꯑꯗꯨꯃꯥꯏꯅ ꯇꯧꯔꯒꯅꯨ ꯅꯪ ꯑꯗꯨꯃꯥꯏꯅ ꯇꯧꯕꯗꯣ ꯏꯃꯥꯟꯅꯕꯤ ꯃꯥꯡꯗ ꯑꯩ ꯇꯤꯟꯕ ꯍꯩꯇꯦꯕ
ꯎꯝ ꯎ
ꯁꯨ ꯑꯩꯉꯣꯟꯗ ꯋꯥꯈꯟꯗꯣ ꯀꯩꯅꯣꯝꯃ ꯈꯂꯦꯕ ꯈꯪꯕ꯭ꯔꯥ ꯀꯧꯒꯗꯕꯁꯨ ꯀꯧꯒꯗꯕꯁꯨ ꯎ ꯀꯔꯤ ꯍꯥꯏꯁꯤꯔꯥ ꯌꯥꯔꯛꯀꯗ꯭ꯔꯥ ꯌꯥꯔꯛꯑꯣꯏꯗ꯭ꯔꯥꯅ ꯃꯣꯏꯅ ꯋꯥꯈꯜ ꯈꯟꯕ ꯀꯥꯟꯗ ꯈꯪꯕ꯭ꯔꯥ ꯑꯩꯉꯣꯟꯗ ꯃꯔꯛ ꯃꯔꯛꯇ ꯀꯧꯗꯕ ꯅꯨꯃꯤꯠꯁꯨ ꯂꯩꯌꯦꯕ ꯈꯪꯕ꯭ꯔꯥ ꯑꯗꯨꯃꯥꯏꯅ ꯇꯧꯕꯗꯣ ꯋꯥꯈꯜ ꯅꯨꯡꯉꯥꯏꯇꯦꯕ
ꯎꯝ ꯎꯝ ꯎꯝ
ꯎ ꯅꯨꯄꯥꯕꯨ ꯀꯣꯏꯈꯤꯅꯤ ꯍꯥꯏꯔꯗꯤ ꯅꯍꯥꯟ ꯀꯣꯏꯔꯝꯃꯅꯤ ꯃꯕꯨꯡꯉꯣꯟ ꯑꯗꯨꯃꯥꯏꯅ ꯇꯧꯔꯛꯀꯅꯣ
ꯑꯣ ꯑꯣꯣꯕꯨ ꯄꯨꯖꯤꯅꯗꯣꯏ ꯍꯥꯟꯇꯅ
ꯎ ꯑꯗꯨꯃꯥꯏꯅ ꯇꯧꯔꯛꯄꯅꯨ ꯍꯥꯏꯕ ꯅꯪ ꯀꯩꯗꯧꯔꯒꯦ ꯀꯣ ꯀꯣ ꯆꯍꯤ ꯆꯥꯔꯒꯅꯤ ꯆꯩ ꯆꯥꯔꯛꯀꯅꯤꯀꯣ ꯅꯪ ꯆꯍꯤ ꯆꯥꯔꯛꯀꯅꯤ ꯍꯥꯏꯈꯤꯅꯦ
ꯑꯩꯒꯤ ꯁꯤꯒꯤ ꯒꯥꯔꯤ ꯆꯦꯟ ꯀ꯭ꯂꯤꯅꯔꯗꯒꯤ ꯆꯦꯟ ꯀ꯭ꯂꯤꯅꯔ ꯑꯃ ꯂꯣꯏꯈ꯭ꯔꯦ ꯑꯃꯗꯤ ꯂꯩꯔꯤ
ꯅꯪꯒꯤ ꯅꯪꯒꯤ ꯅꯪꯒꯤ ꯒꯥꯔꯤꯒꯤ ꯃꯤꯔꯔꯗꯣ ꯍꯥꯞꯄꯛꯑꯣ ꯀꯩꯦ
ꯑꯩꯁꯤꯒꯤ ꯒꯥꯔꯤ ꯃꯆꯨꯁꯦ ꯁꯤꯟꯗ꯭ꯔꯤꯐꯥꯎ ꯃꯅꯤꯡꯒꯤ ꯒꯥꯥꯔꯗ ꯍꯥꯞꯈꯤꯔꯣꯏ ꯃꯤꯦꯔꯔ ꯍꯥꯞꯈꯤꯔꯣꯏ ꯍꯗꯛ ꯊꯤꯕ ꯑꯁꯤ ꯃꯆꯨꯁꯦ ꯄꯥꯝꯗ꯭ꯔꯦꯕ ꯑꯃꯨꯕ ꯑꯣꯏꯅ ꯄꯥꯝꯃꯦꯕ ꯑꯃꯨꯕ ꯑꯣꯏꯅ ꯅꯞꯄ ꯀꯥꯟꯗ ꯑꯣꯏꯅ ꯍꯥꯞꯀꯅ ꯍꯥꯟꯅ ꯑꯁꯤ ꯑꯩ ꯖꯨꯁꯤꯀꯤ ꯍꯦꯟꯗꯨꯁꯦ ꯑꯁꯤꯁ ꯅꯅꯥꯅꯦ ꯍꯦꯟ ꯏꯗꯗꯤ ꯆꯜꯂꯤꯗꯅ
ꯎꯝ
ꯌꯦꯅꯕ ꯑꯃꯒ ꯁꯟꯅꯤꯡꯈꯤꯅꯦ ꯍꯥꯏꯁꯦ
ꯁꯤꯗꯩꯅꯕꯣ ꯈꯂꯤ ꯃꯁꯅꯤ ꯑ ꯆꯠꯗꯤꯒ ꯃꯆꯥ ꯑꯃꯗꯤ ꯆꯦꯟ ꯀ꯭ꯂꯤꯅꯔ ꯑꯃ ꯂꯩꯔꯅꯤ ꯑꯗꯨꯒ ꯆꯦꯟꯗ ꯆꯦꯟꯁ ꯁꯦꯡꯇꯣꯛꯇꯕ ꯌꯥꯗꯦꯕ ꯅꯠꯇ꯭ꯔꯗꯤ ꯒꯥꯔꯤ ꯊꯧꯕꯗ ꯃꯈꯣꯟ ꯊꯣꯛꯑꯦꯕ ꯀꯣꯂꯤ ꯀꯥꯏꯗ ꯎ ꯇ꯭ꯔꯨꯁꯖꯦ
ꯐꯣꯔ ꯊꯥꯎꯖꯟ ꯀꯤꯂꯣꯃꯤꯇꯔ ꯌꯧꯔꯦ ꯐꯥꯏꯚ ꯊꯥꯎꯖꯟꯗ ꯁꯥꯔꯚꯤꯁꯁꯤꯡ ꯑꯃꯨꯛ ꯆꯠꯂꯅꯤ
ꯑꯗꯨꯃꯥꯏꯅ ꯇꯧꯋ ꯍꯥꯏꯔꯑꯣ
ꯎꯝ ꯁꯔꯚꯤꯁꯁꯤ ꯇꯋꯥꯔꯗꯤ ꯥꯏꯠ ꯊꯥꯎ ꯆꯥꯕ ꯑꯃ ꯍꯦꯜꯂꯛꯑꯅꯤ
ꯑꯁ ꯑꯁꯦꯡꯒꯤꯔ ꯐꯥꯒꯤꯔꯣ ꯅꯪꯒꯤꯁꯤꯕꯣ
ꯑꯁꯪꯕ
ꯀꯩꯒꯤꯅꯣ ꯁꯨꯃꯥꯏꯅ ꯀꯥꯔꯛꯄꯗꯣ
ꯀꯔꯤ ꯊꯨꯝ ꯀꯩꯁꯂꯒꯗꯤ ꯊꯒ ꯁ ꯈꯂꯤꯗꯃ ꯃꯦ ꯆꯤꯟꯅꯤ ꯥꯏ ꯃꯥꯒꯤ ꯃꯤꯗ ꯍꯔꯣ ꯄꯣꯊ ꯆꯩ ꯄꯍꯥꯔꯣ ꯄꯕꯖꯦꯛ ꯑꯃꯒꯤ ꯃꯥꯒꯤ ꯆꯍꯤ ꯃꯇꯥꯡ ꯑꯃ ꯂꯩꯕꯅꯤ ꯑꯆꯥꯥ ꯑꯦꯅꯤ ꯀꯉ ꯄ ꯑꯣꯏꯔ ꯀꯨꯏꯔ ꯊꯝꯃꯒ ꯃꯟꯊꯜꯂꯛꯄ ꯅꯝꯕ ꯂꯩꯇꯅ ꯣ ꯍꯂ ꯃꯗ ꯂꯩ ꯗꯅꯥ ꯃꯃꯅꯤ ꯀꯔꯤꯁꯨ ꯃꯤꯁꯨ ꯃꯉ ꯁꯨꯝ ꯑꯍꯟ ꯑꯣꯏꯁꯜꯂꯛꯏ ꯒꯥꯔꯤꯗꯨꯁꯨ ꯑꯍꯟ ꯑꯣꯏꯁꯜꯂꯛꯄꯒꯤ
ꯇꯩꯀꯣ
ꯍꯥꯏ ꯑꯩ ꯈꯨ ꯇꯧꯁꯦ ꯁꯤꯅꯁꯨ ꯀꯆꯤꯡ ꯀꯦꯗꯤ ꯀꯤꯂꯣꯃꯤꯇꯔ ꯐꯥꯏꯚ ꯊꯥꯎꯖꯟꯁꯦ
ꯎꯝ
ꯁꯤꯛꯁ ꯃꯟ ꯅꯠꯇ꯭ꯔꯒ ꯐꯥꯏꯚ ꯊꯥꯎꯖꯟ ꯌꯣꯒꯥꯅ ꯇꯧ ꯍꯥꯏꯕꯅꯦꯕꯀꯣ
ꯎꯝ
ꯁꯤꯛꯁ ꯃꯟ ꯌꯥꯝꯃꯕꯗ ꯃꯣꯏ ꯍꯥꯏꯁꯦ
ꯎꯝ
ꯑꯗꯤ ꯋꯥꯍꯟ ꯃꯟ ꯈꯔ ꯍꯦꯜꯂ ꯀꯥꯟꯗ ꯐꯔꯦ ꯑꯗꯨꯗꯤ ꯈꯥꯜꯂꯣ ꯃꯤꯗꯤ ꯍꯧꯖꯤꯛ ꯑꯩꯒꯤ ꯒꯥꯔꯤ ꯂꯩꯃꯤꯟꯅ ꯃꯣꯏꯗꯤꯅꯦ ꯀꯤꯂꯣꯃꯤꯇꯔ ꯂꯤꯁꯤꯡ ꯑꯅꯤꯃꯨꯛ ꯑꯅꯤ ꯑꯍꯨꯝꯃꯨꯛ ꯌꯥꯝ ꯌꯥꯝꯕꯗ ꯑꯍꯨꯝ ꯍꯥꯏꯁꯤꯅꯦ ꯑꯍꯨꯝ ꯑꯍꯨꯝꯐꯥꯎ ꯌꯧꯔꯝꯒꯤꯔꯣꯏ ꯃꯣꯏꯗꯤ ꯍꯥꯏꯗꯤ ꯊꯕꯛ ꯂꯩꯔꯣꯏꯔꯥ ꯂꯩꯔꯣꯏꯔꯥ ꯊꯧ ꯊꯧꯔꯕꯅꯤꯅ ꯊꯕꯛ ꯊꯕꯛꯁꯨ ꯂꯩꯔꯕꯅꯤꯅ ꯊꯧꯔꯦ
ꯑꯗꯣ ꯏꯕꯨꯡꯉꯣ ꯅꯪ ꯒꯥꯔꯤ ꯂꯩꯕꯗꯣ ꯋꯥꯏꯁꯪꯗ꯭ꯔꯥ
ꯎꯝ
ꯃꯥꯔꯣ ꯃꯥꯏꯗꯨ ꯋꯥꯏ ꯁꯪꯉꯦꯀꯣ
ꯋꯥ ꯁꯦꯡꯉꯦ ꯑꯩꯅ ꯋꯥꯔꯝꯕ ꯀꯩꯁꯨꯇꯦ ꯒꯥꯔꯤ ꯂꯩꯔꯝꯝꯕꯗꯤ ꯑꯩꯅ ꯉꯩꯅ ꯅꯥꯊꯜ ꯂꯥꯛꯄ ꯍꯥꯏꯁꯦ ꯒꯥꯔꯤ ꯂꯩꯔꯝꯝꯕꯗꯤꯥꯟꯗꯥꯏ ꯇꯧꯔꯗ꯭ꯔꯥ ꯀꯅꯒꯕꯤꯗ ꯀꯥꯏ ꯂꯥꯛꯗ
ꯑꯗꯨꯗꯤ ꯇꯤꯂꯥꯛꯅꯤꯗ꯭ꯔꯦ ꯒꯥꯔꯤ ꯂꯠꯕ ꯆꯨ ꯑꯁ ꯑꯣꯇꯣꯗ ꯅꯨꯡꯇꯤꯒꯤ ꯅꯨꯡꯇꯤ ꯃꯆꯥꯥꯝꯃ ꯆꯥꯃ ꯇꯤꯡꯕꯗꯣ
ꯎꯝ ꯑꯌꯨꯛꯇ ꯑꯗꯨꯒ ꯅꯨꯃꯤꯗꯥꯡꯗꯅ ꯎꯝ ꯃꯤ ꯇꯔꯥ ꯐꯔꯕꯣ
ꯎꯝ ꯊꯃꯣ